ꯑꯗ ꯍ
ꯇ
ꯕ꯭ꯔꯥ ꯇ꯭ꯔꯣ
ꯇꯥꯏ ꯇꯥꯏ
ꯌꯦ ꯌꯦꯟ ꯐꯜꯕ
ꯍꯥꯥ
ꯍꯖꯥꯡ ꯊꯣꯡ
ꯌꯥꯏꯔ ꯋꯥꯦ ꯑꯗꯨꯕ ꯃꯥꯂꯟꯅꯣ ꯁꯦ
ꯑ
ꯑꯥ
ꯍ
ꯇꯗꯦ
ꯇꯥꯗꯦ ꯉ ꯀꯣ ꯇꯥꯔꯔꯕ
ꯇꯥꯏ
ꯎꯝ ꯑꯦꯃꯤ
ꯄꯔꯤꯇꯥ ꯑꯣꯕ꯭ꯔꯣ
ꯆꯥꯛ ꯌꯦꯟꯁꯥꯡ ꯊꯣꯡꯅꯤꯡꯉꯥꯏ ꯁꯦꯝꯃꯤꯌꯦ ꯀꯥꯡꯪꯍꯧ ꯉꯍꯧꯒꯦꯅꯣ ꯇꯧꯅꯤꯅꯦ ꯁꯦꯃꯤ ꯑꯂꯨꯅꯦ ꯑ ꯟꯁꯅꯦ ꯍꯔ ꯀꯔꯤꯁꯨꯥꯏ
ꯗꯦꯟꯁꯗꯤꯗ꯭ꯔꯦꯗ
ꯑ
ꯕꯤꯤꯟꯁ
ꯆꯥꯅꯤꯡꯗ꯭ꯔꯦ
ꯀꯣ ꯏꯅꯤꯡ ꯇꯤ ꯃꯣꯔꯅꯤꯡ ꯏꯚꯅꯤꯡ ꯃꯣꯔꯅꯤꯡ ꯏꯚꯅꯤꯡ ꯆ
ꯇꯣꯏꯅ ꯆꯥꯔꯗꯤꯦ ꯍꯥꯎ ꯆꯥꯅꯤꯡꯗꯕꯅꯤ ꯍꯣꯏ
ꯃꯔꯥꯡꯁꯨ ꯇꯥꯏ ꯉꯁꯤ ꯃꯣꯔꯅꯤꯡꯗꯁꯨ ꯆꯥꯕꯒꯨꯝ ꯇꯧꯋꯦ
ꯁꯤꯄꯥꯀꯄ ꯀꯨꯅ ꯀ ꯑꯩꯈꯣꯏ ꯑꯩ ꯁꯔꯚꯤꯁ ꯆꯥꯛꯀꯅꯤꯀꯣ ꯑꯗꯨꯒꯤ ꯑꯩ ꯌꯨꯝꯗ ꯊꯦꯡꯕ ꯂꯥꯛꯀꯅꯤ ꯑꯗꯨꯒ ꯔꯤꯄ꯭ꯂꯦꯁ ꯇꯧꯔ ꯆ ꯈꯤꯀꯅ ꯀꯁꯤ ꯍꯖꯗꯤ ꯂꯩꯔꯦ ꯀꯪ ꯍꯥꯎ
ꯏꯟꯁꯥꯡ ꯂꯩꯇ꯭ꯔꯒ ꯀꯔꯃꯅ ꯆꯥꯗꯣꯏꯅꯣꯅꯦ
ꯍꯤꯟꯖꯥꯡ ꯂꯩꯌꯦꯦ ꯑꯌꯨꯛꯀꯤ ꯑꯩꯅꯣ ꯑꯗꯨꯝ ꯆꯥꯔꯒꯦ ꯊꯣꯡꯅꯤꯡꯉꯩ ꯑꯃꯨꯛꯀ ꯇꯥꯅꯤꯡꯉꯦ ꯑ
ꯏꯟꯗꯤꯌꯥ꯭ꯔꯣ
ꯅꯠꯇꯦ ꯑꯣꯁꯥ ꯉꯔꯥꯡꯗꯒꯤ ꯆꯥꯔꯒ ꯂꯩꯔꯕꯅꯦ ꯀꯦꯖꯤ ꯇꯪꯈꯥꯏꯥ ꯈꯛꯇ ꯂꯧꯕꯅꯦ ꯑꯗꯨ ꯑꯣꯏꯔꯁꯨ ꯈꯤꯇꯪ ꯌꯥꯎꯋꯦ ꯑꯩꯗꯤ ꯆꯥꯗ꯭ꯔꯁꯨ ꯌꯥꯏ ꯀꯥꯡꯉꯧ ꯂꯩꯔꯤ ꯌꯥꯔ
ꯑꯣꯛꯁꯥ ꯆꯥꯕ ꯍꯩꯕ꯭ꯔꯥꯅꯤꯅꯪ
ꯑꯦ ꯁꯍꯤꯗ
ꯆꯥꯃꯤꯟ ꯆꯥꯁꯤꯔꯥ ꯅꯣꯡꯃ ꯊꯣꯡꯉꯒ ꯄꯤꯛꯅꯤꯛ ꯆꯠꯂꯒ
ꯍꯣꯏꯠ ꯅꯤꯗ
ꯏꯁꯄꯣꯠ ꯑꯃ ꯐꯖꯕꯗ ꯆꯠꯁꯦ ꯑꯗꯨꯒ ꯇꯧꯁꯩ
ꯎ
ꯑꯩꯈꯣꯏ ꯁꯥꯏꯗꯠꯇ ꯂꯥꯛꯑꯣ
ꯑ
ꯂꯧꯕꯕꯨꯛ ꯇ ꯆꯦ
ꯂꯧꯕꯨꯛꯇ ꯄꯤꯔꯨꯛ ꯈꯣꯠꯂꯒ ꯆꯥꯁꯤꯔꯥ ꯄꯤꯔꯛ ꯅꯦ ꯑ ꯁꯥ ꯌꯦꯟꯒꯨꯝꯕ ꯄꯨꯔꯒꯀꯣ
ꯎꯝ
ꯎꯝ
ꯆꯠꯁꯦ ꯃꯐꯝ ꯌꯥꯝ ꯐꯖꯕ ꯂꯩ
ꯑꯥ
ꯅꯗꯨ ꯋꯥ ꯐꯠꯇꯕꯔꯣ
ꯌꯥ ꯑꯗꯨꯕ꯭ꯔꯥ ꯇꯥꯔꯦꯀꯣ
ꯅꯪꯤ ꯈꯣꯟꯟꯖꯦ ꯑꯗꯨꯣ
ꯑꯩ ꯀꯣ ꯂꯥꯛꯑꯒ ꯂꯩꯔꯤꯅꯦ ꯃꯒꯅꯤꯌꯦ ꯑꯥ
ꯆꯥ
ꯅꯣꯏꯗ꯭ꯔꯤ ꯊꯧꯗ꯭ꯔꯤꯑꯩ ꯍ ꯍꯥꯎꯗ꯭ꯔꯤ ꯍꯥꯎꯗ꯭ꯔꯤ
ꯀꯅꯥ ꯀꯅꯥ ꯂꯩꯕ꯭ꯔꯣꯅꯦ
ꯑꯩꯗ ꯁꯤꯒ ꯑꯩ ꯃꯤ ꯑꯅ ꯂꯗ
ꯅꯪ ꯏꯁꯆꯥ ꯍꯤꯗꯥꯛ ꯂꯔꯕꯅꯤꯅ ꯅꯨꯡꯉꯥꯏꯔꯝꯅꯤꯉ
ꯊꯣꯡꯕꯗꯤ ꯂꯣꯏꯔꯦ ꯑꯗꯣ ꯑꯁ ꯌꯦꯗꯦꯝꯁꯥꯥ ꯅꯤꯡꯉ ꯇꯂꯦꯗ
ꯎꯝ ꯎꯝ ꯀꯩꯅꯣ ꯀꯥꯡꯍꯧꯒꯨꯝꯕ ꯇꯧꯔꯣ ꯆꯥꯎꯥꯛꯅꯦ
ꯇꯝꯕꯗꯨ
ꯀꯂꯗꯁ ꯑꯗꯨ꯭ꯔꯦ ꯀꯣ
ꯎꯝ
ꯆꯥꯔꯅ ꯑꯗꯨꯗꯤ ꯑꯔꯩ ꯑꯔꯩꯕ ꯆꯥꯔꯣꯀꯣ
ꯏꯅꯥꯎ ꯅꯨꯄꯤꯅ ꯇꯧꯔꯗꯤ ꯆꯥꯒꯅꯤ ꯇꯧꯗ꯭ꯔꯗꯤ ꯆꯥꯗ꯭ꯔꯦ
ꯅꯨꯡꯉꯥꯏꯔꯦꯅꯦ ꯅꯪꯁꯦ ꯅ ꯑꯦꯚꯟꯁꯁ ꯂꯒꯅ
ꯌꯥꯝ ꯁꯥꯕꯈꯩ ꯆꯥꯛ ꯆꯥꯕ ꯅꯨꯡꯉꯥꯏꯇꯦꯗ
ꯍꯣꯏ ꯉꯅꯨꯡꯉꯗꯨꯕꯅꯤ ꯑꯕꯗ ꯈꯔ꯭ꯔꯦ ꯍꯟꯗꯁꯦ ꯐꯖꯁꯥꯦ ꯃꯁꯥꯥꯁꯦ ꯀꯔꯤꯒꯦꯔ ꯅꯩꯕ ꯀꯥꯟꯅꯝꯗꯦ
ꯅꯨꯡꯁꯥ ꯃꯁꯛꯇꯤ ꯎꯗꯦ ꯑꯗꯣ ꯁꯥꯕꯗꯤ ꯁꯥꯕꯗꯤ
ꯆꯕꯗꯤ ꯁꯥꯕꯗꯤ ꯌꯧꯔꯦ
ꯑꯣ ꯍ ꯍ ꯑꯩꯗꯤꯁ ꯍꯟꯖꯥꯡ ꯍ ꯍꯧꯗ꯭ꯔꯤ ꯍꯅꯤ ꯅꯗꯅꯣ ꯅꯨꯡꯉꯥꯏꯔꯦ ꯐꯔꯕꯅꯤꯅ
ꯂꯣꯏꯔꯦ ꯑꯗꯨ ꯌꯦꯟꯗꯦꯝ ꯆꯥꯅꯤꯉꯥꯏ ꯈꯜꯂꯒ ꯐꯝꯕꯅꯤꯅꯦ ꯍꯧꯖꯤꯛ
ꯑꯗꯣ ꯅꯣꯏ ꯅꯃꯥꯟꯅꯕꯤꯁꯤꯡꯗꯤ ꯅꯨꯡꯉꯥꯏꯔ ꯂꯩꯕ꯭ꯔꯣ ꯀꯃꯥꯏ ꯀꯃꯥꯏ ꯇꯧꯒ
ꯏꯃꯥꯟꯅꯕꯤꯁꯤꯡꯗꯤ ꯌꯥꯝ ꯅꯨꯡꯉꯥꯏꯅ ꯀ ꯂꯣꯏꯈꯦ
ꯑꯣ
ꯅꯨꯡꯉꯥꯏꯅ ꯎꯝ ꯐꯖꯥꯅ ꯄꯂꯦ ꯃꯣꯏ
ꯎ ꯍꯣꯏ ꯁꯝꯃꯔ ꯚꯦꯀꯦꯁꯟ ꯊꯥꯔꯝꯅꯤꯅ
ꯁꯃꯗꯨ ꯀꯦꯁꯟ
ꯌꯥꯔ ꯇꯔ ꯀꯥꯗꯅ
ꯍꯦ
ꯑꯣꯗ
ꯖꯨꯂꯥꯏ ꯗꯦꯠ ꯁꯚꯦꯟ ꯍꯥꯎꯒꯦꯔꯥ ꯁꯕꯅ ꯍꯥꯏꯕ ꯀꯌꯥ ꯍꯥꯏꯔ ꯑꯃꯨꯛ ꯀꯥꯎꯈ꯭ꯔꯦ ꯖꯨꯂꯥꯏꯗ ꯑꯃꯨꯛ ꯍꯧꯒꯅꯤ ꯍꯥꯏ
ꯑꯗ ꯍꯁꯤꯗꯤꯁꯀꯥꯕ ꯀꯄ ꯃꯥꯏ ꯇ
ꯍꯈꯣꯏ ꯃꯤ ꯂꯩꯗꯕꯅꯤꯅ
ꯃꯤ ꯂꯩꯇꯕꯅꯤꯅ ꯑꯣꯐ ꯇꯧꯈ꯭ꯔꯦ
ꯑꯗ ꯀ ꯌꯥꯝ ꯀꯣꯏꯔꯗꯦꯕ ꯑꯠꯇ ꯍꯈꯗꯣ
ꯅꯨꯃꯤ ꯑꯝ
ꯑꯃ ꯍꯦꯔꯕꯣꯧꯕꯣ
ꯍꯞꯇꯥ ꯑꯅꯤ ꯁꯨꯨꯔꯝꯅꯦ
ꯃꯤꯗꯤ ꯂꯩꯦꯔꯃꯣꯏ ꯂꯣꯏꯅ ꯃꯔꯤ ꯇꯝꯕꯥ ꯀꯦ ꯁꯝꯕ ꯝ ꯇꯔꯥ ꯇꯔꯥꯗꯤ ꯁꯨꯕ꯭ꯔꯣ ꯃꯤ ꯆꯕꯤꯤꯁ ꯂꯒꯗꯣ ꯎꯝ
ꯍꯥ ꯇꯔꯨꯛ ꯇꯔꯦꯠ ꯀꯔꯤ ꯅꯨꯃꯤꯠ ꯇꯔꯥ ꯇꯔꯥꯗꯤ ꯁꯨꯕꯦ ꯂꯧꯒꯤ ꯃꯇꯝꯅꯤꯅ ꯄꯥꯈꯪꯁꯤꯡꯗꯤ ꯂꯧ ꯀꯣꯏꯕꯥ ꯆꯠꯄ ꯃꯤꯁꯤꯡꯗꯤ ꯂꯥꯛꯇꯦ ꯋꯥꯕꯒꯤ ꯑꯣꯏꯔꯝꯅꯤ
ꯀꯂꯩꯕ ꯁꯤꯊꯒ ꯅꯅꯥ ꯀꯥꯔꯣ
ꯃꯤ ꯑꯃ ꯑꯅꯤ ꯈꯁꯨ ꯌꯥꯗꯦꯅꯦ
ꯀꯗꯤ ꯇꯟꯃꯅꯤꯒꯣ
ꯎꯝ
ꯎꯝ ꯄꯒ꯭ꯔꯥꯝꯂ ꯀꯃꯦꯂ ꯀꯅꯤ ꯇꯅꯤ
ꯅꯣꯏ ꯑꯃꯨꯛ ꯂꯥꯛꯄ ꯀꯥꯟꯗ ꯀꯥꯔꯁꯦ
ꯃꯤ ꯁꯤꯒꯖ ꯌꯥꯝ ꯌꯥꯝ ꯌꯥꯝ ꯌꯥꯝꯃ ꯀꯥꯟꯅꯅꯨꯡ ꯅꯨꯡꯉꯥꯏ
ꯀꯥꯡꯁꯨ ꯑꯩ ꯌꯥꯝ ꯃꯥꯜꯂꯦ ꯌꯥꯝ ꯆꯥꯎꯋꯦ
ꯎꯝ ꯑꯥꯁ ꯁꯤꯗ ꯂꯥꯛꯑꯣ ꯑꯩ ꯈꯈꯣꯏꯗ ꯂꯣꯏꯔꯦ ꯑꯩꯒꯤ ꯐꯣꯝꯁꯦ ꯑꯉꯥꯡꯒꯤ ꯃꯃꯤ ꯗꯥꯛꯀꯝ ꯌꯥꯕꯗꯒ ꯃ ꯐꯂꯗ꯭ꯔꯦ ꯏꯉꯣꯟꯗ
ꯌꯦ ꯃꯥꯂꯦ
ꯑꯩꯈꯣꯏ ꯑꯩꯈꯣꯏꯗꯒꯤ ꯑꯩꯈꯣꯏꯒꯤ ꯀꯥꯡ ꯀꯥꯡꯗꯣ ꯈꯔ ꯐꯝꯅꯤ ꯑꯩꯈꯣꯏꯗꯗꯤ ꯑꯥꯁ ꯌꯥꯝ ꯁꯥꯊꯤꯌꯅꯦ
ꯅꯣꯏꯒꯤ ꯀꯥꯡ ꯂꯩꯥꯏꯅꯥ ꯂꯩꯕ꯭ꯔꯥ
ꯂꯩꯥꯏꯅꯥꯁꯨ ꯀꯥꯛꯂꯝꯒꯣꯅꯦꯁꯕ ꯑꯦ ꯑꯩꯈꯣꯏꯒꯤꯗꯤꯄꯥ ꯁꯦꯡꯉꯝꯅꯤꯍ ꯎꯝ ꯊꯗꯗꯤ ꯑꯦꯁ
ꯂꯥꯏꯅꯥ ꯂꯩꯕ꯭ꯔꯥ ꯂꯩꯇꯕ꯭ꯔꯥꯗꯤ ꯈꯪꯗꯦ ꯆꯥꯎꯕꯗꯤ ꯑꯩꯒ ꯆꯞ ꯃꯥꯟꯅꯈ꯭ꯔꯦ
ꯄꯁꯦꯈꯤꯇꯪ ꯊꯣꯡꯒꯦ ꯑꯩ ꯊ ꯍꯥꯥꯎ ꯄꯩꯁꯥ ꯗꯤ ꯀꯦ ꯑꯗꯨꯅ
ꯑꯥ
ꯅꯣꯏ ꯂꯧ ꯂꯤꯡꯕꯗꯣ ꯀꯔꯝ ꯀꯥꯟꯗ ꯑ
ꯐꯪꯗꯦꯁ ꯖꯨꯂꯥꯏ
ꯀꯣꯏꯕꯗꯤ ꯂꯣꯏꯔꯕꯣ ꯅꯣꯏꯅ
ꯎꯝ ꯂꯣꯏꯈ꯭ꯔꯦ ꯂꯤꯡꯅꯤꯉꯥꯏ ꯈꯛꯇ ꯉꯥꯏ ꯅꯤ ꯑꯗꯨ ꯖꯨꯂꯥꯏ ꯗꯦꯠ ꯀꯌꯥꯗ ꯂꯤꯡꯉꯦꯔ ꯈꯪꯉꯦ
ꯑꯊꯝꯕꯅ ꯖꯨꯂꯥꯏꯗ ꯂꯤꯡꯗꯧ ꯃꯥꯜꯂꯦ ꯀꯣ
ꯖꯨꯂꯥꯏ ꯑꯣꯏꯔꯃꯤ ꯃꯤ ꯈꯔꯗꯤ ꯉꯁꯤꯅ ꯍꯤꯗꯥꯛ ꯀꯥꯄ ꯂꯩꯗ
ꯑꯝ ꯁꯤꯉ ꯐꯗꯤ ꯂꯣ ꯏ ꯂ ꯏꯩꯅ ꯍ ꯆꯪꯗ
ꯍꯣꯏ ꯈꯨꯟꯗꯗꯤ ꯍꯥꯎꯗꯔꯤꯑ ꯅꯣꯏ ꯂꯦꯡꯕ ꯍꯧꯕ꯭ꯔꯣ
ꯑꯩꯈꯣꯏ ꯉꯁꯤ ꯀꯔꯤ ꯍꯥꯏꯕ ꯎꯝ ꯄꯥꯟꯐꯦꯟ ꯁꯥꯈ꯭ꯔꯣ ꯇꯧ ꯌꯥ ꯂꯗꯦ ꯐꯗꯤ ꯂꯤꯡꯉꯤꯉꯦ ꯃꯤ ꯂꯩꯇ꯭ꯔꯦ ꯏꯃꯥ ꯃꯊꯟꯇ ꯑꯣꯏꯔꯦ ꯌꯥꯝꯌꯥꯝ ꯆꯥꯎꯗꯦ ꯑꯩꯈꯣꯏ ꯃꯆꯥꯅꯤ
ꯃꯐꯝ ꯑꯃꯈꯛꯇꯔꯣ
ꯎꯝ ꯌꯥꯝꯃꯅꯒꯒ ꯐꯩ ꯐꯩꯗ ꯑ ꯀꯃꯕꯥꯅꯤ ꯁꯨꯒꯅꯤ
ꯑꯣ ꯅꯨꯡꯉꯥꯏꯅꯦ ꯑꯗꯨꯗꯤ ꯊꯕꯛ ꯂꯩꯇ꯭ꯔꯦꯅꯦ ꯅꯣꯏꯒꯤꯗꯤ
ꯀꯩꯇ꯭ꯔꯦ
ꯒ ꯁꯔꯒ ꯑꯁ ꯃ ꯃꯇꯝ ꯂꯦꯂꯒ
ꯑ
ꯉ ꯏꯒꯦ ꯀꯣꯏꯗ ꯍꯥꯎꯗ꯭ꯔꯔꯤ
ꯅꯨꯡꯉꯥꯏꯕꯅꯤ ꯂꯧꯅꯤꯡꯕꯁꯨ ꯌꯦꯡꯅꯤ ꯌꯥꯝꯃꯗꯤꯀꯣ ꯉꯅꯨꯡꯉꯥꯏꯅꯤꯍ ꯑꯩꯈꯣꯏ ꯅꯍꯥꯟ ꯃꯦꯝꯕꯣꯏꯒꯤ ꯆꯠꯗꯣꯏ ꯅꯨꯡꯉꯥꯏꯅꯍ ꯋꯥꯕ ꯑꯗ ꯋꯥ ꯇꯨꯝꯝꯕ ꯃꯥꯟꯂꯗꯤ ꯑꯦꯁ ꯐꯣꯟꯅꯕꯣ ꯐꯣꯟꯅꯕꯣ
ꯍꯥ ꯅꯆꯔꯄ ꯅꯨꯃꯤꯠ ꯑꯃꯃꯨꯛ ꯍꯋꯥꯒꯥꯂ ꯎ
ꯎ ꯍꯣꯏ ꯐꯥꯔꯁ ꯗꯦꯗꯗꯤ ꯌꯥꯗꯕꯅꯦ ꯋꯥꯕꯅꯦ ꯇꯣꯏꯅ ꯆꯠꯂꯗꯤ ꯀꯩꯝꯇ ꯅꯥꯔꯁꯨꯀꯣ ꯈꯔ